ꯍꯂꯣ ꯑꯣ ꯇꯥꯔꯕ
ꯁꯤꯗꯗꯤ ꯌꯥꯏꯀꯣ
ꯍ ꯇꯥꯏ ꯑ
ꯑ ꯊꯁ
ꯇꯥꯦ ꯍꯥꯏꯔ
ꯀꯩ ꯃꯊꯦꯜ ꯆꯥꯔꯒꯦ ꯑꯦ ꯍꯣꯏ ꯆꯥꯔꯦ ꯑꯩꯁꯨ
ꯆꯔꯤꯌꯦ
ꯆꯥꯔꯦ ꯍꯥꯏꯕ
ꯀꯥꯡꯁꯣꯏ ꯀꯥꯡꯁꯣꯏ ꯆꯏ ꯅꯪꯗꯤ
ꯑꯩꯗꯤꯂꯤꯁꯤ ꯌꯦꯦꯟ ꯆꯥꯏ ꯌꯦ ꯆꯥ ꯆ ꯌꯦꯟ ꯑꯣꯏꯅ ꯆꯥꯔꯦ ꯉꯁꯤꯗꯤ ꯀꯥꯡ ꯂꯩꯒꯦ ꯍꯣꯏ ꯑꯗꯨꯝ ꯍꯥꯎꯋꯦ ꯍꯣꯏ
ꯎꯝ
ꯀꯅꯥ ꯀꯅꯥ ꯂꯩꯒꯦ ꯑꯗꯣꯝꯗꯔꯣ
ꯂꯩ ꯏꯅꯦ ꯍ ꯄ ꯅꯪꯒꯌꯥ
ꯍꯣꯏ ꯑꯩ ꯏꯅꯥꯎꯨꯄꯤꯒ ꯂꯩꯌꯦ
ꯑꯣ ꯑꯩ ꯀ
ꯌꯥꯝ ꯁꯥꯏꯀꯣ ꯑꯁ ꯉꯝꯗ꯭ꯔꯦ ꯁꯥꯏ
ꯍꯧꯖꯤꯛꯇꯤ ꯁꯥꯗꯦꯗ
ꯈꯪꯗꯦ ꯉꯁꯤ ꯑꯩ ꯉꯁꯤ ꯂꯨꯖꯗ꯭ꯔꯦ ꯑꯗꯨꯒꯤꯔ ꯈꯪꯗꯦ
ꯎꯝ
ꯎ ꯎꯝ ꯎꯝ ꯎꯝ ꯎꯝ
ꯑꯣ ꯕꯔꯥꯗ ꯂꯩꯒꯦ ꯅꯣꯏꯁꯨ
ꯗ ꯅꯗꯤꯦ ꯌꯨꯝꯗꯅꯦ
ꯑꯣ
ꯌꯨꯝꯗ ꯑꯩꯈꯣꯏ ꯑꯉ ꯆ ꯑꯩꯈꯣꯏ ꯕꯕꯥꯁꯨ ꯑꯩꯈꯣꯏꯗ
ꯑꯣ ꯅꯍꯥꯟ ꯅꯍꯥꯟ ꯐꯅꯤ ꯀꯣ ꯇꯧꯨꯔꯕꯣ
ꯇꯧꯋꯦ
ꯇꯧꯏꯀꯣ ꯃꯥꯂꯦꯕ
ꯑꯩꯁꯨ ꯅꯪ ꯐꯣꯟꯖꯦꯜꯗꯤ ꯈꯪꯉꯤꯍꯦ
ꯑ ꯅꯤꯡꯁꯤꯡꯉꯕꯨ ꯇꯧꯋꯦ ꯑꯩꯁꯨ
ꯎꯝ
ꯅꯪꯅ ꯄꯣꯠꯆꯣ ꯌꯨꯝꯗ ꯂꯩꯌꯦ ꯍꯥꯏꯕ ꯀꯥꯟꯗ
ꯑ ꯁꯤꯁꯤꯗꯤ ꯀꯥꯏ ꯈꯥꯏ ꯆꯠꯀꯦ
ꯦ ꯁꯤꯗ ꯁꯤ ꯌꯨꯝꯗ ꯂꯩ
ꯎꯝ
ꯅꯪ ꯎ ꯑꯁ ꯀꯩ ꯃꯤ ꯑꯃ ꯈꯪꯕ ꯈꯣꯟꯖꯦꯜ ꯌꯥꯝ ꯃꯥꯜꯂꯦ ꯑꯕꯤ
ꯑꯣꯏꯔꯝꯒꯅꯤ
ꯍꯟꯖꯦꯜ ꯃꯥꯅꯕ ꯂꯩ ꯑꯥ ꯍꯥꯏ ꯌꯣ
ꯅꯆꯦ ꯗꯨ ꯌꯨꯝꯗ ꯂꯩꯌꯦ ꯍꯥꯏꯕꯗꯨ ꯅꯠꯇ꯭ꯔꯣ
ꯅꯠꯇꯦ
ꯑꯗꯨꯗꯤ ꯇꯣꯉꯜ ꯂꯝꯅꯤ
ꯑꯣ
ꯍꯥ ꯕꯥꯜꯂ ꯌꯦꯡꯉꯣꯏꯗ꯭ꯔꯣ
ꯍꯥꯥ
ꯑꯣ ꯌꯦꯡꯉꯣꯏꯗ꯭ꯔꯣ
ꯌꯦꯒꯗꯤ
ꯌꯦꯡꯒꯅꯦꯕ ꯅꯇꯣꯝꯇ ꯌꯦꯡꯕ ꯅꯠꯇ꯭ꯔꯒ ꯅꯣꯏ ꯄꯨꯂꯞ ꯌꯦꯡꯉꯔꯣ
ꯇꯣꯝꯗ ꯌꯦꯡꯗꯣꯏꯅꯦ
ꯑꯦ
ꯅꯪꯗꯤꯦ
ꯑꯩꯗꯤ ꯑꯩꯈꯣꯏ ꯑꯪꯀꯜ ꯍꯒ ꯌꯦꯡꯅꯤ ꯀꯀꯥ ꯍꯣꯏꯒ ꯌꯦꯡꯉꯤꯅꯤ ꯇꯥꯏꯃꯤꯡꯗꯨꯣ ꯃꯤ ꯇꯨꯝꯅꯕ ꯃꯇꯝ ꯑꯣꯏꯕꯅꯤꯅ ꯀ ꯌꯥꯝ ꯇꯜꯂꯦ ꯍꯥꯏꯕ
ꯍꯣꯏ ꯑꯗꯨꯅꯦ ꯅꯍꯥꯟꯗꯣ ꯅꯍꯥꯟꯗꯨ ꯅꯣꯔꯋꯦꯒ ꯑꯥꯔꯖꯦꯟꯇꯤꯅꯥ ꯁꯥꯟꯅꯕꯗꯣ
ꯎꯝ
ꯑꯗꯨꯗ ꯌꯦꯡꯒꯦ ꯍꯥꯏꯅ ꯇꯧꯔ ꯂꯩꯕꯅꯦꯕ ꯑꯗꯨ ꯑꯩꯈꯣꯏꯗ ꯃꯩ ꯃꯨꯠ ꯈꯤꯕ ꯑꯗꯣ ꯑꯩ ꯐꯣꯟ ꯄꯗ꯭ꯔꯤꯗꯨꯕꯨ ꯐꯥꯏꯚ ꯄꯥꯔꯁꯦꯟ ꯈꯛꯇ ꯉꯥꯏꯕ ꯌꯦꯡꯕ ꯐꯪꯗꯔꯦ
ꯌꯦꯡꯗ꯭ꯔꯦ ꯑꯩꯗꯤ ꯃꯣꯏ ꯑꯦꯡꯂꯥꯟ ꯍꯣꯏ ꯁꯥꯟꯅꯕꯗꯣ ꯑꯩꯗꯤ ꯌꯦꯡꯗ꯭ꯔꯦ ꯉꯁꯤꯅ ꯑꯃꯨꯛ ꯌꯦꯡꯗꯣꯏꯅꯦ ꯅꯍꯥꯟꯈꯩꯗꯤ ꯑꯃꯨꯛ ꯌꯦꯡꯗ꯭ꯔꯕꯅꯦꯕ ꯕꯤꯠ ꯂꯩꯔꯛꯇꯕ ꯕ꯭ꯔꯥꯖꯤꯜ ꯁꯤꯈꯤꯕꯒꯤ
ꯕ꯭ꯔꯖꯤꯒꯤ ꯐꯥꯟꯗ ꯂꯤ
ꯍꯣꯏ ꯅꯦꯃꯔ ꯗꯣ
ꯑꯩ ꯑꯩꯅ ꯑꯔꯖꯦꯟꯇꯤꯅꯥ
ꯑ
ꯍꯤ ꯅꯤꯡꯅꯤꯡ ꯕꯅꯦ ꯑꯔꯖꯟꯇꯤꯅꯥ
ꯍꯦꯡꯕ
ꯎꯝ ꯉꯝꯃꯗꯤ ꯐꯥꯗꯧꯕ ꯍꯌꯦꯡ ꯁꯅꯥꯅꯤ ꯃꯣꯏꯁꯨ
ꯎꯝ
ꯎ
ꯌꯦꯡꯕ ꯇꯥꯔꯦ
ꯎ
ꯌꯦꯡꯕ ꯇꯥꯔꯦ ꯌꯦꯡꯕ ꯇꯥꯔꯦ ꯃꯣꯏꯒꯤꯁꯦ
ꯍ ꯇꯨꯝꯂꯤꯉꯛꯏꯗ
ꯔ꯭ꯔꯣ ꯂꯩꯔꯤꯛꯗꯤ ꯑꯗꯨꯝ ꯄꯥꯕ꯭ꯔꯣ ꯑꯣ
ꯄꯥꯗꯦ
ꯅꯪ ꯑꯦꯛꯖꯥꯝ ꯅ ꯅꯪ ꯑꯦꯛꯖꯥꯝ ꯊꯥꯗꯣꯏ ꯅꯠꯇ꯭ꯔꯣ
ꯎꯝ ꯃꯥꯅꯤ
ꯐꯥꯔꯣ ꯀꯟꯅ ꯅꯪꯁꯨ
ꯑꯣꯝ ꯕꯣ ꯌꯦꯡꯒꯦ ꯍꯥꯏꯔꯒ ꯍꯧꯖꯤꯛꯅ ꯇꯨꯝꯅꯤꯡꯉꯛꯦ ꯇꯨꯝꯅꯤꯡꯂꯛꯑꯦ
ꯉꯥꯛ ꯇꯝ ꯊꯣꯛꯑꯁꯨ ꯌꯥꯏꯗꯅ
ꯎꯝ ꯑꯩꯒꯤ ꯇꯨꯝꯃꯗꯤ ꯍꯧꯒꯠꯄꯗ ꯑꯦ ꯑꯦꯂꯝ ꯑꯦꯂꯝ ꯊꯝꯃꯁꯨ ꯑꯦꯂꯥꯝꯟꯗꯣ ꯑꯗꯨꯝ ꯃꯨꯠꯊꯠꯂꯒ ꯑꯗꯨꯝ ꯇꯨꯝꯃꯦ
ꯑ
ꯅꯪ ꯅꯇꯣꯝꯇ ꯂꯩꯔꯤꯔꯣ
ꯍꯣꯏ ꯏꯇꯣꯝꯇ ꯂꯩꯔꯤꯅꯦ
ꯑꯦ
ꯃꯅ ꯑꯣ ꯕꯦꯛꯒ꯭ꯔꯥꯎꯟꯗ ꯅꯨꯄꯥꯒ ꯑꯃꯨꯛ ꯈꯣꯟ ꯌꯥꯝ ꯇꯥꯔꯝꯒꯅꯤꯀꯣ
ꯈꯥ ꯇꯏꯌꯦ
ꯑꯩꯈꯣꯏ ꯌꯨꯝꯊꯪꯅꯕ ꯕꯔꯥ ꯂꯩꯃꯤꯅꯕ ꯃꯤ ꯃꯌꯥꯝ
ꯑꯦ
ꯐ
ꯅꯗꯣꯝꯇꯥ ꯂꯩꯔꯤꯗꯣ ꯀꯤꯗꯕ꯭ꯔꯣ ꯑꯦ ꯐꯒꯤ ꯇꯧꯕꯅꯤꯗ
ꯍꯒ
ꯀꯤꯅꯤꯉꯥꯢ ꯂꯩꯇꯦꯗ
ꯃꯔꯕꯥꯗꯗꯤ ꯀ ꯃꯤ ꯂꯩꯗꯔꯅꯣ ꯃꯤ ꯂꯩꯗꯤꯦ
ꯑꯦꯁ ꯀꯤꯔꯗꯤ ꯑꯦꯁ ꯀꯅꯥꯅꯣꯃ ꯐꯣꯟ ꯇꯧꯔꯒ ꯂꯣꯏꯔꯦꯗꯅ
ꯐꯣꯟ ꯇꯧꯅꯕ ꯃꯤꯁꯨ ꯂꯩꯇꯦꯅꯦ
ꯆꯤꯟꯊꯤ ꯀꯩꯅꯣ ꯑꯣꯏ
ꯑꯁꯦꯡꯕꯅꯦ
ꯂꯩꯔꯝꯒ ꯂꯤꯗ
ꯂꯩꯔꯁꯨ ꯂꯩꯔꯁꯨ ꯑꯣꯏꯗꯕ ꯂꯩ
ꯀꯩꯅꯣ ꯂꯩꯔꯁꯨ ꯑꯣꯏꯗꯕ ꯍꯥꯏꯔꯗꯤ ꯀꯩꯅꯣ ꯀꯩꯅꯣꯝꯃ ꯊꯧ ꯏꯗ
ꯒ꯭ꯌꯥꯟ ꯇꯥꯗꯦ ꯀꯩꯅꯣꯃ ꯇꯧꯋꯤ ꯈꯪꯗꯦ ꯁꯤꯆꯨꯋꯦꯁꯟꯁꯦ ꯂꯨꯕꯜ ꯁꯤꯆꯨꯋꯦꯁꯟ
ꯁꯤꯇ ꯑꯦꯖꯦꯟꯁꯤ ꯄ꯭ꯔꯣꯕꯥꯅꯤꯜ ꯑꯦꯖꯦꯟꯁꯤ ꯅꯠꯇꯕꯤ
ꯍꯥꯥ
ꯁꯤꯆꯨꯋꯦꯁꯟꯁꯤꯞ ꯑꯣꯏꯕ ꯔꯤꯂꯦꯁꯟꯁꯤꯞ ꯅꯠꯇꯦ
ꯑꯣꯏꯔꯝꯅꯦ
ꯐꯩ ꯐꯩ
ꯑꯁꯦꯡꯕ ꯍꯟꯛꯇꯤ ꯌꯥꯝꯅ ꯀꯃꯥꯏꯅ ꯍꯥꯏꯗꯣꯏꯅꯣ ꯈꯟꯕꯁꯨ ꯐꯖꯅ ꯈꯟꯗ꯭ꯔꯗꯤ ꯌꯥꯗ꯭ꯔꯦ
ꯍꯥꯏ ꯗꯤ
ꯍꯥꯏꯕꯗꯤ ꯂꯩꯗꯅ ꯈꯟꯕꯗꯣ ꯑꯩꯈꯣꯏꯒꯤ ꯐ꯭ꯌꯨꯆꯔꯒꯤ ꯈꯟꯕꯗꯣ
ꯑꯣꯝ ꯒꯤꯗꯗꯦ
ꯑꯍ ꯑꯩꯅ ꯍꯥꯏꯕꯗꯤ ꯗꯥꯏꯔꯦꯛꯇ ꯍꯥꯏꯔꯒꯦ ꯑꯩ ꯑꯩꯅ ꯍꯥꯏꯕꯗꯤ ꯕꯣꯏ ꯃꯥꯏ ꯍꯥꯏꯒꯅꯤꯌꯦ
ꯅꯨꯄꯥ ꯑꯗꯨꯃꯣ ꯂꯒꯤ ꯀ
ꯎꯝ ꯅꯨꯄꯥ ꯍꯥꯏꯕꯗꯤ ꯅꯨꯄꯥꯒꯤꯗꯣ ꯍꯥꯏꯕꯅꯤꯗ
ꯑꯥ ꯑꯣ ꯍ ꯑꯣ ꯍꯣꯁ ꯄ꯭ꯂꯁꯤ ꯂꯩꯦ ꯎꯝ ꯑ ꯇꯅꯤꯡꯉꯦ
ꯕ
ꯈꯔ ꯈꯔ ꯇꯥꯇꯔꯤ ꯈꯔ ꯊꯔ ꯇ ꯑꯥ
ꯑꯩꯈꯣꯏ ꯍꯥꯏꯕꯗꯤ ꯂꯩꯗꯅ ꯃꯤ ꯅꯨꯡꯁꯤꯅꯕ ꯈꯣꯠꯄꯁꯨ ꯐꯖꯅ ꯍꯧꯖꯤꯛꯅ ꯇꯧꯗ꯭ꯔꯗꯤ ꯐ꯭ꯌꯨꯆꯔꯗ ꯋꯥꯏꯗꯅ
ꯑꯥ
ꯈꯪꯉꯕꯣ ꯍꯧꯖꯤꯛꯇꯤ ꯍꯟꯗ꯭ꯔꯦꯠ ꯄꯥꯔꯁꯦꯟ ꯈꯪꯉꯦ
ꯑ ꯈꯪꯉꯦ ꯈꯪꯉꯦ ꯎꯝ ꯑꯦ ꯅꯪꯗꯤ ꯂꯩꯕ꯭ꯔꯣ
ꯑꯩ ꯍꯣꯏ ꯂꯩꯌꯦ ꯍꯥꯏꯕ ꯇꯥꯔꯦ
ꯎ ꯅ ꯅꯨꯄꯥ ꯁꯥꯥꯎꯍꯧꯗ꯭ꯔꯣꯏ ꯁꯤꯗ ꯀꯣꯜ ꯇꯧꯕꯤ ꯐꯥꯅꯅ ꯐꯤꯔꯈꯨ ꯑꯣ ꯑꯣ
ꯇꯥꯏ
ꯑꯣ ꯊꯝꯈ꯭ꯔꯕ ꯍꯥꯏꯅ ꯈꯜꯖꯩ
ꯊꯝꯖ ꯊꯝꯖꯦ
ꯎꯝ ꯑꯁꯤꯒ ꯃꯤ ꯃꯤꯕꯨꯗꯨ ꯋꯥꯔꯤ ꯁꯥꯕꯗ ꯅꯨꯄꯥ ꯁꯥꯎꯗ꯭ꯔꯣ
ꯍꯥꯏꯗꯤ
ꯑꯁꯤꯗ ꯋꯥꯔꯤ ꯑꯗꯨꯝ ꯁꯥꯕꯗꯨꯀꯣ ꯃꯤꯉꯣꯟꯗ ꯅꯪ ꯅꯨꯄꯥ ꯁꯥꯎꯗ꯭ꯔꯣ ꯍꯥꯏꯕ
ꯑꯩ ꯅꯨꯄꯤ ꯈꯜꯂꯒ ꯁꯥꯟꯅꯔꯤꯅꯦ
ꯅꯨꯄꯤ ꯈꯛꯇ ꯅꯨꯄꯥ
ꯑꯃꯅꯦ ꯑꯃꯛꯇꯗꯤ ꯑꯃ ꯑꯅꯤ ꯌꯥꯎꯋꯦꯀꯣ ꯑꯦ ꯅꯠꯇ꯭ꯔꯦ ꯍꯧꯖꯤꯛ ꯑꯁꯤꯗ ꯏꯕꯥꯅꯤ ꯑꯁꯤꯁꯦ ꯁꯥꯟꯅꯔꯣꯏꯁꯦ ꯁꯤꯒꯤꯁꯦ
ꯑꯥ
ꯁꯤꯗ ꯃꯣꯏꯒꯤ ꯁꯥꯟꯅꯕꯗꯣ ꯌꯥꯗꯦ ꯍꯥꯏꯕꯒꯨꯝ ꯇꯧꯋꯦꯗꯅ
ꯍꯥꯏꯗꯤ
ꯍꯥꯏꯗꯤ ꯕꯣꯏ ꯐ꯭ꯔꯦꯟꯒꯨꯝꯕꯒꯤꯁꯨ ꯅꯠꯇꯕ ꯅꯪꯅ ꯍꯧꯖꯤꯛ ꯀꯣ ꯇꯧꯕ ꯈꯣꯠꯄꯒꯤꯗꯣ ꯑꯗꯨ ꯑꯗꯨꯃꯔꯤ ꯑꯥ ꯌꯥꯕ꯭ꯔꯥ ꯑꯩꯗ ꯐꯪꯗꯕ
ꯎꯝ
ꯍꯣꯏ ꯃꯔꯛꯇꯗꯤ ꯑꯃ ꯑꯅꯤꯗꯤ ꯁꯥꯟꯅꯕꯗꯤ ꯌꯥꯎꯋꯦꯀꯣ ꯑꯗꯨꯕꯨ ꯑꯌꯥꯝꯕ ꯅꯨꯄꯤꯗꯨꯗ ꯑꯗꯨꯝ ꯈꯜꯂꯒ ꯑꯗꯨꯝ ꯁꯥꯟꯅꯕꯅꯦ ꯍꯥꯏꯕꯗꯤ
ꯎꯝ ꯅꯪꯤꯅꯦ ꯋꯥ ꯀꯥꯗ꯭ꯔꯦ
ꯑꯥ ꯌꯥꯝ ꯆꯤꯜꯂꯤ ꯑꯩꯈꯣꯏꯁꯨ ꯀꯌꯥ ꯋꯥꯔꯤ ꯁꯥꯟꯅꯕ ꯐꯪꯗꯦꯗ ꯑꯗꯨꯝ ꯈꯔ ꯇꯦꯛꯁꯀꯨꯝꯕ ꯑꯁꯤ ꯇꯧꯔꯤꯌꯦꯒꯨꯝꯕ ꯑꯗꯨ ꯈꯛꯇꯅꯤꯗ ꯑꯇꯩ ꯁꯥꯟꯅꯕ ꯃꯇꯝ ꯂꯩꯇꯦ
ꯑ
ꯍꯧꯖꯤꯛ ꯃꯥꯏ ꯃꯥꯏ ꯊꯕꯛ ꯑꯣꯏꯔꯕꯅꯤꯅꯀꯣ ꯑꯗꯨꯗ ꯑꯗꯨꯝ ꯃꯅꯔꯅꯤ ꯍꯣꯏ ꯇꯧꯗ꯭ꯔꯤ ꯑꯦꯛꯖꯥꯝ ꯊꯥꯔꯤ ꯏꯕꯥꯅꯤꯃ ꯍꯧꯖꯤꯛꯁꯦ
ꯎꯝ
ꯍꯣꯠꯅꯔꯤ ꯍꯧꯖꯤꯛ ꯀꯟꯅ ꯑꯉꯥꯡ ꯑꯣꯏꯔꯤ ꯍꯥꯏꯕꯗꯤ ꯑꯩꯈꯣꯏꯒꯤ ꯕꯦꯖꯀꯨꯝꯕꯅꯦꯕꯀꯣ ꯑꯩꯉꯣꯟꯗ ꯑꯩꯉꯣꯟꯗ ꯆꯍꯤ ꯑꯃ ꯈꯛꯇꯅꯤꯩꯅ ꯍꯟꯕ
ꯎꯝ ꯐꯩ ꯑꯩꯁꯨ ꯑꯩꯉꯣꯟꯗꯒꯤ ꯆꯍꯤ ꯑꯃꯒ ꯊꯥꯈ꯭ꯔ ꯍꯜꯂꯦ ꯑꯩꯁꯨ
ꯑ ꯍꯣꯏ ꯊꯥꯗꯣꯀꯣ ꯑꯩꯉꯣꯟꯗꯒꯤ ꯑꯃ ꯍꯣꯏ ꯊꯥ ꯑꯅꯤ ꯑꯍꯨꯝꯒꯨꯝꯕ ꯍꯜꯂꯝꯒꯅꯤ ꯆꯍꯤ ꯑꯃꯒ ꯊꯥ ꯀꯌꯥꯅꯣ ꯍꯜꯂꯝꯒꯅꯤ
ꯎꯝ ꯑꯩꯈꯣꯏꯅ ꯆꯍꯤ ꯑꯃꯒ ꯊꯥ ꯃꯉꯥ ꯇꯔꯛꯒꯨꯝꯕ
ꯎ ꯑꯅꯔꯁꯟꯗꯤ ꯂꯩꯔꯗꯤ ꯀꯥꯏꯗꯦꯗ ꯅꯠꯇ꯭ꯔꯣ
ꯑꯩꯅ ꯂꯩꯇꯕꯒꯤ ꯑꯗꯨꯝ ꯈꯠꯅꯕꯩꯅꯤ
ꯑ ꯑꯁ ꯀꯅꯥꯕꯝꯕꯗꯝꯒ꯭ꯔ ꯑꯗꯨꯗꯩꯗ ꯑꯩꯈꯣꯏꯗꯤ ꯆꯍꯤ ꯑꯍꯨꯝ ꯁꯨꯔꯅꯤ
ꯑꯣ ꯌꯥꯝ ꯐꯩ
ꯅꯣꯏꯗꯤ
ꯑꯦ ꯑꯩꯈꯣꯏ ꯑꯩꯈꯣꯏ ꯆꯍꯤ ꯆꯍꯤ ꯎꯝ ꯇꯨ ꯊꯥꯎꯖꯟ ꯇ꯭ꯋꯦꯟꯇꯤ ꯐꯣꯔꯗꯒꯤ ꯈꯪꯕꯅꯦꯕ ꯑꯗꯨ ꯑꯗꯨꯕꯨ ꯑꯗꯨꯝ ꯇꯦꯛꯁꯇꯥꯕꯒꯨꯝꯕꯗꯤ ꯍꯧꯔꯦ ꯑꯗꯨꯕꯨ ꯁꯥꯟꯅꯥꯕꯨꯗꯤ ꯁꯥꯟꯅꯥꯗꯕ ꯑꯗꯨꯒ ꯀ ꯂꯥꯁꯥꯁꯦ ꯂꯥꯁ ꯌꯌꯥꯔꯅꯦ ꯑꯃꯨꯛꯀ ꯎꯝ ꯁꯥꯟꯅꯔꯦ ꯑꯃ ꯀꯕꯀ ꯇꯔꯤ ꯑꯃꯨ ꯀ ꯁ ꯀ ꯇꯔ ꯇ ꯍꯅꯤ
ꯍꯥꯏꯗꯤ ꯑꯗꯨ ꯃꯤ ꯑꯃꯗꯣ
ꯍꯥꯥ
ꯍꯥꯏꯕꯗꯤ ꯎ ꯅꯨꯄꯥ ꯑꯃꯗꯨ ꯅꯠꯇ꯭ꯔꯒ ꯅꯠꯇ꯭ꯔꯒ ꯑꯃ ꯑꯃꯃꯝ ꯍꯥꯏꯕ꯭ꯔꯥ
ꯆꯞ ꯃꯥꯟꯅꯕ ꯆꯞ ꯃꯥꯟꯅꯕ